ꯑꯣ ꯇꯥꯔꯕꯕꯥ
ꯇꯥꯔꯔꯕꯣ
ꯍ ꯇꯥꯏ ꯇꯥꯏ ꯇꯥꯏ
ꯑꯗꯨꯒꯄꯥ
ꯍꯥꯎ ꯇꯥꯏꯌꯦ
ꯑꯣ ꯑꯣ ꯃꯀꯣꯀꯣ ꯄꯥꯏꯌꯀꯣ ꯑꯩ ꯍꯦꯠ ꯐꯣꯟ ꯍꯥꯞꯂꯔꯝ ꯍꯦꯠ ꯐꯣꯟ
ꯍ ꯏꯅꯣ ꯊꯣꯛꯂꯣ ꯊꯣꯛꯂ ꯇꯥꯏꯌꯦ ꯇꯥꯏꯗ ꯆꯥꯛ ꯏꯁꯤꯡ ꯆꯥꯔꯕꯣ
ꯆꯥꯔꯦ ꯅꯪꯗꯤ ꯀꯩꯀꯩ ꯆꯥꯔꯒꯦ
ꯑꯩꯁꯨ ꯆꯥꯛ ꯇꯣꯛꯄꯗ ꯉ ꯍꯥꯏꯔꯤꯌꯦꯦ ꯌꯦꯟꯁꯥꯡꯕꯨꯗꯤ ꯑꯍꯥꯎꯕ ꯅꯠꯇꯦꯗ ꯑꯁꯤꯗꯤ ꯀꯩꯅꯣꯝ ꯇꯧꯔꯦ ꯁꯧꯒ꯭ꯔꯤ ꯑꯃ
ꯎꯝ ꯑ ꯁꯧꯒ꯭ꯔꯤꯁꯤꯅ ꯑꯩꯅ ꯌꯥꯝ ꯆꯥꯖꯅꯤꯡꯉꯤꯁꯦ ꯍꯧꯖꯤꯛ ꯀꯍ ꯆꯥꯗꯕ ꯁꯧꯤꯁꯦ ꯑꯁ ꯍꯥꯎꯔꯝꯃꯅꯤ ꯑꯗꯨꯗꯤ
ꯍꯣꯏ ꯍꯧꯖꯤꯛ ꯑꯆꯝ ꯑ ꯆꯝꯅ ꯍꯥꯎꯋꯤꯗ ꯁꯥꯒ ꯁꯥꯒꯠꯂꯛꯄꯒꯅꯦ
ꯍꯣꯏ ꯑꯩꯗꯤ ꯁꯧꯒ꯭ꯔꯤꯒꯨꯝꯕ ꯀꯥꯡꯁꯣꯏꯒꯨꯝꯕꯁꯤꯅ ꯍꯧꯖꯤꯛ ꯌꯥꯝ ꯆꯥꯅꯤꯡꯉꯤꯁꯦ
ꯑꯣ ꯅꯣꯏ ꯅꯣꯏꯗꯤ ꯚꯥꯏ ꯍꯤꯡꯒꯣꯜ ꯀꯣꯏꯕ ꯀꯣꯏꯗꯕ꯭ꯔꯣ
ꯀꯣꯏꯗꯦꯗ ꯁꯤꯡꯉꯨꯔꯒ ꯂꯩꯇꯦ ꯍꯥꯏꯗꯦ ꯒꯤꯔꯤꯒꯤꯔꯤ ꯏꯅꯩꯗ
ꯍꯣꯏ ꯆꯨꯝꯃꯤꯅꯤꯍꯦ ꯈꯣꯏꯔꯣꯝꯒꯗꯤ ꯈꯦꯠꯅꯔꯦ ꯈꯔ
ꯍꯣꯏ ꯑꯗꯨ ꯑꯩꯅ ꯈꯜꯂꯤꯁꯦ ꯅꯣꯏꯔꯣꯝꯗꯅꯦ ꯑꯩꯅ ꯂꯩꯅꯤꯡꯉꯦ
ꯍꯥꯏꯗꯤ ꯑꯩꯈꯣꯏꯒꯤꯗꯤ ꯍꯤꯡꯒꯣꯜꯁꯤꯡꯖꯦ ꯌꯥꯝ ꯆꯥꯎ ꯆꯥꯎ ꯂꯩꯅꯩꯌꯦꯕꯥꯀꯣ
ꯋꯥꯅꯤ
ꯍꯥꯏꯗꯤ ꯑꯩꯈꯣꯏꯒꯤ ꯂꯝ ꯁꯔꯨꯛꯇꯨꯗꯤ ꯄꯨꯔꯥꯞ ꯅꯣꯏꯔꯣꯝ ꯁꯥꯏꯠꯇꯒ ꯌꯣꯜꯂꯗꯤ ꯂꯨꯄꯥ ꯀ꯭ꯔꯣꯔ ꯑꯅꯤ ꯑꯍꯨꯝ ꯁꯤꯠꯀꯅꯤ ꯂꯝ ꯆꯥꯎꯅ ꯂꯩꯕꯅꯤꯅ ꯑꯗꯨ ꯀꯩꯅꯣ ꯍꯤꯡꯒꯣꯜꯕꯨꯗꯤ ꯌꯥꯝ ꯆꯥꯎꯅꯕꯨꯗꯤ ꯀꯣꯏꯗꯦ ꯑꯩꯈꯣꯏꯒꯤ ꯍꯥꯏꯗꯤ ꯑꯩꯈꯣꯏ ꯃꯥꯍꯣꯏꯁꯨ ꯃꯥꯏ ꯑꯗꯨꯝ ꯊꯕꯛ ꯆꯠꯆꯕꯅꯤ ꯍꯣꯏꯕ
ꯎꯝ
ꯍꯤꯡꯒꯣꯜ ꯌꯦꯡꯁꯤꯟꯕꯁꯨ ꯉꯝꯗꯦꯕ ꯀꯟꯅ ꯑꯗꯨꯅ ꯑꯗꯨꯝ ꯑꯩꯈꯣꯏꯒꯤ ꯆꯥꯅꯕ ꯑꯗꯨꯝ ꯈꯔꯗꯤ ꯊꯥꯕ
ꯍꯣꯏ ꯑꯗꯨꯝ ꯀꯣꯟꯗꯤ ꯀꯣꯟꯅꯔꯝꯅꯤ ꯑꯗꯨꯝ
ꯀꯣꯅꯩ ꯑꯗꯣ ꯅꯣꯏꯗꯤ ꯂꯩꯔ ꯆꯥꯔꯦ
ꯂꯩꯔ ꯉꯇꯅꯤꯉꯣ ꯎꯄꯥꯏ ꯂꯩꯇꯦ ꯚꯥꯏ
ꯑꯣ ꯅꯣꯏꯗꯤ ꯍꯤꯡꯒꯣꯜꯁꯨ ꯇꯧꯗꯕꯅꯤꯅ ꯑꯗꯨꯝ ꯗꯨꯀꯥꯟꯗꯩꯩ ꯑꯗꯨꯝ ꯂꯩꯩ ꯇꯥꯕꯅꯤꯅꯦ
ꯃꯥꯅꯤ ꯊꯥꯏꯅꯕꯨꯗꯤ ꯈꯣꯏꯃꯥ ꯂꯩꯔꯤꯉꯩꯗꯕꯨꯗꯤ ꯈꯔ ꯇꯧꯔꯝꯃꯦ ꯍꯥꯏꯗꯤ ꯆꯥꯅꯕ ꯊꯛꯅꯕꯒꯁꯦ ꯈꯔ ꯑꯗꯨꯝ ꯊꯥꯕ ꯍꯧꯖꯤꯛꯀꯥꯟꯗꯤ ꯏꯇꯧ ꯇꯧꯗꯦ
ꯑꯣ ꯑꯗꯨꯗꯤ ꯅꯣꯏ ꯆꯦꯡ ꯅꯨꯡꯗꯤ ꯀꯃꯥꯏꯅ ꯇꯧꯏ
ꯆꯦꯡꯁꯨ ꯑꯩꯈꯣꯏ ꯂꯧꯕꯨꯛ ꯂꯧ ꯂꯩꯇꯦ ꯈꯣꯏꯕꯥꯒꯤ ꯂꯧ ꯁꯔꯨꯛꯇꯣ ꯃꯆꯦꯗ ꯄꯤꯊꯣꯛꯈꯤꯕ ꯀꯤꯕꯥ ꯍꯥꯏꯇꯥꯔꯦ
ꯑ
ꯑꯗꯨꯒꯤ ꯑꯩꯈꯣꯏꯗꯤ ꯋꯥꯜꯂꯒꯅꯤ ꯆꯥꯏꯁꯦ
ꯑꯣ ꯄꯩꯁꯥꯗꯤ ꯌꯥꯝ ꯆꯪꯉꯝꯒꯅꯤꯅꯦ ꯑꯗꯨꯗꯤ
ꯆꯪꯏ
ꯑꯁ ꯆꯨꯝꯃꯤ ꯑꯩꯈꯣꯏꯁꯨ ꯍꯥꯏꯕꯩꯋꯥꯅꯤ ꯃꯥꯏ ꯂꯧꯕꯨꯗꯤ ꯂꯩꯌꯦꯕꯨ ꯑꯗꯨꯝ ꯂꯧꯒ ꯊꯥꯗꯔꯤꯕ ꯂꯦꯕꯔ ꯄꯩꯁꯥꯗꯨ ꯕꯣ ꯀꯣ ꯊꯣꯛꯂꯛꯏꯕ ꯐꯧꯗꯨꯒ ꯑꯗꯨꯝ ꯄꯩꯁꯥꯁꯦ ꯑꯗꯨꯝ ꯑꯝꯍꯥ ꯇꯥꯔꯦ ꯍꯧꯖꯤꯛꯀꯥꯟꯁꯦ
ꯑꯝꯍꯥꯕꯨꯗꯤ ꯇꯥꯗꯣꯏꯅꯦ ꯑꯗꯣ ꯏꯁꯥꯒꯤ ꯂꯧꯕꯨꯛꯇꯒꯤ ꯀꯩꯅꯣ ꯇꯧꯔ ꯆꯥꯖꯕꯁꯤꯒ ꯂꯩꯔ ꯆꯥꯕꯁꯨ ꯋꯥꯈꯜ ꯅꯨꯡꯉꯥꯏꯕꯗꯤ ꯏꯁꯥꯒꯤꯗꯨꯅ ꯍꯦꯜꯂꯤꯗꯅ
ꯃꯥꯅꯦ ꯃꯥꯅꯦ ꯃꯥꯅꯦ ꯑꯗꯨꯕꯨꯗꯤ
ꯏꯁꯥꯒꯤ ꯍꯤꯡꯒꯣꯜꯗꯒꯤꯒ ꯍꯦꯛꯑꯒ ꯆꯥꯕ ꯈꯣꯠꯄ ꯆꯥꯕꯁꯤꯒ ꯀꯩꯊꯦꯜꯗꯒꯤ ꯂꯩꯔ ꯆꯥꯕꯁꯤꯒꯗꯤ ꯈꯤꯇꯪ ꯂꯩꯗꯅ ꯑꯦꯐꯣꯔꯠꯇꯨ ꯈꯤꯇꯪ ꯊꯥꯗꯒꯤꯕꯅꯤꯅ ꯍꯥꯎꯕꯁꯨ ꯍꯦꯟꯗꯣꯏꯅꯦ ꯑꯗꯨꯃꯥꯏꯅ ꯇꯧꯗꯣꯏꯅꯤ ꯑꯁ ꯑꯩꯅꯒ ꯀꯩꯅꯣꯗ ꯋꯥꯡꯉꯨꯗ ꯏꯃꯥꯟꯅꯕꯒꯤ ꯃꯃꯥꯟꯅꯕ ꯍꯥꯏꯇꯥꯔꯦ ꯑꯩꯒꯁꯨ ꯇꯤꯟꯅꯕ ꯃꯣꯏꯗ ꯆꯠꯂꯦ ꯅꯣꯡꯃ ꯆꯥꯛ ꯆꯥꯕ ꯑꯗꯨꯒ ꯑꯁ ꯆꯝꯄ꯭ꯔꯥ ꯄꯥꯝꯕꯤꯁꯦ ꯑꯩꯗꯤ ꯆꯝꯄ꯭ꯔꯥꯒꯨꯝꯕꯁꯦ ꯌꯥꯝ ꯀꯜꯂꯛꯑꯦꯕ ꯈꯪꯕ꯭ꯔꯥ
ꯑ
ꯃꯔꯤ ꯃꯉꯥꯃꯨꯛ ꯍꯧꯏꯕ ꯑꯗꯨꯒ ꯄꯥꯝꯕꯤ ꯑꯃꯁꯤꯗ ꯆꯝꯄ꯭ꯔꯥꯁꯦ ꯍꯦꯛꯇ ꯄꯥꯟꯕ ꯃꯣꯏꯗꯤ ꯆꯥꯕꯤꯗꯕ
ꯑꯣ
ꯎꯁꯜ ꯃꯥꯡꯗ ꯁꯨꯝ ꯂꯩꯔꯕꯅꯤꯅ ꯆꯥꯕꯤꯗꯕꯗꯣ ꯑꯁ ꯑꯩꯅ ꯃꯌꯥꯝ ꯆꯥꯊꯣꯛꯏ ꯈꯕꯔ꯭
ꯑꯗꯨ ꯃꯣꯏꯒꯤ ꯀꯩꯅꯣ ꯃꯣꯏꯒꯤ ꯆꯝꯄ꯭ꯔꯥꯁꯦ ꯍꯥꯏꯕ꯭ꯔꯤꯠ ꯑꯣꯏꯕ ꯀꯣꯝꯂꯥꯒ ꯆꯝꯄ꯭ꯔꯥꯒ ꯄꯨꯟꯕ ꯑꯣꯏꯕ ꯊꯨꯝꯁꯨ ꯈꯤꯇꯪ ꯊꯨꯝꯇꯛ ꯆꯠꯂꯦꯕꯀꯣ
ꯑꯥ
ꯆꯝꯄ꯭ꯔꯥ ꯑꯁꯤꯟꯕꯁ ꯑꯗꯨꯝ ꯊꯨꯝ ꯌꯥꯎꯗꯣꯏ ꯑꯗꯨꯝ ꯆꯥꯏ ꯀꯩꯁꯨ ꯈꯔ ꯈꯔ ꯀꯩꯁꯨ ꯁꯤꯟꯗꯦꯕ ꯁꯤꯟ ꯇꯥꯔꯒꯁꯨ ꯀꯩꯁꯨ ꯇꯧꯗꯦꯕ ꯑꯩꯉꯣꯟꯗ ꯃꯣꯏꯒꯤꯗꯨꯗꯤ ꯇ ꯈꯤꯇꯪꯒ ꯊꯨꯝꯇꯛꯀ ꯆꯠꯂꯦ ꯍꯥ ꯑꯁ ꯑꯩ ꯇ ꯑꯇ ꯆꯥꯊꯔꯕꯅꯦ
ꯑꯣ ꯑꯁ ꯑꯗꯨꯗꯤ ꯍꯧꯔꯝꯒꯅꯤ ꯍꯥꯏꯗꯤ ꯀꯣꯝꯂꯥ ꯀꯩꯅꯣ ꯃꯤꯛꯁ ꯇꯧꯔ ꯁꯦꯝꯃꯅꯤꯅꯀꯣ
ꯍꯣꯏ ꯑꯗꯨꯣ ꯈꯤꯇꯪꯁꯨ ꯆꯥꯎꯋꯦ ꯀꯣꯝꯂꯥꯒꯤ ꯇꯥꯏꯞꯇꯕꯨꯗꯤ ꯆꯥꯎꯗꯦꯕꯀꯣ ꯆꯝꯄ꯭ꯔꯥ ꯆꯝꯄ꯭ꯔꯥ ꯑꯆꯧꯕꯗꯣ ꯃꯩꯇꯩ ꯆꯝꯄ꯭ꯔꯥꯗꯣ ꯑꯗꯨꯗꯒꯤ ꯈꯤꯇꯪꯗꯤ ꯆꯥꯎꯕ ꯍꯦꯟꯕ ꯃꯥꯜꯂꯤ
ꯑꯣ ꯑꯁ ꯑꯗꯨꯗꯤ ꯑꯕꯨ ꯑ ꯆꯕꯖꯥꯗꯤ ꯃꯍꯥꯎ ꯌꯦꯅꯦꯅꯦ
ꯑꯩ ꯅꯣꯡꯃ ꯆꯠ ꯇꯥꯔꯒꯗꯤ ꯅꯍꯥꯟ ꯅꯣꯡꯃ ꯉꯥꯅꯨ ꯆꯥꯛꯁꯦꯒ ꯍꯥꯏꯔꯝꯕꯅꯤ ꯏꯃꯥꯟꯅꯕ ꯑꯃꯗꯨꯅ ꯑꯗꯣ ꯆꯠꯇ꯭ꯔꯦ ꯑꯩꯗꯤ ꯑꯩ ꯒꯥꯔꯤꯗꯨꯁꯨ ꯑꯦꯛꯁꯤꯗꯦꯟ ꯊꯣꯛꯈꯤꯕ ꯇꯥꯏꯃꯤꯡ ꯑꯣꯏꯕ
ꯑꯩꯁꯨ ꯑꯝꯇ ꯑꯩꯗꯤ ꯃꯇꯝ ꯈꯔꯗꯤ ꯉꯥꯅꯨ ꯅꯨꯡ ꯆꯥꯈꯤꯔꯣꯏ ꯑꯣꯏꯅ ꯂꯦꯞꯄꯤꯌꯦ ꯍꯧꯖꯤꯛꯐꯥꯎꯒꯤ
ꯎꯝ ꯀꯩꯒꯤ ꯑꯣꯏꯗꯣꯏꯅꯣ ꯑꯣ ꯉꯥꯅꯨ ꯆꯥꯔꯤ ꯗꯥꯎ ꯌꯥꯗꯦꯒ ꯍꯥꯏꯕꯗꯣ
ꯎꯝ ꯑꯩꯒꯤ ꯊꯕꯛ ꯑꯃ ꯂꯩꯕꯗꯨ ꯂꯣꯏꯔꯒ ꯐꯖꯅ ꯆꯥꯔꯤꯅꯦꯅ ꯈꯜꯂꯤꯁꯤꯦ ꯎꯝ ꯑꯗꯨ ꯑꯣꯏꯔꯒꯗꯤ
ꯑꯗꯨꯗ ꯈꯜꯂꯛꯑꯒꯗꯤ ꯌꯥꯔꯦ ꯀꯩꯅꯣ ꯎꯝ ꯑꯗꯨꯒ ꯑꯩꯅ ꯁꯥꯒꯦ ꯇꯧꯕꯗꯣ ꯑꯗꯨꯝ ꯅꯣꯏ ꯑꯉꯥꯡꯗꯣ
ꯑꯥ ꯑꯥ ꯑꯥ ꯑꯩꯈꯣꯏ ꯑꯉꯥꯡꯗꯣ
ꯑꯗꯨꯝ ꯉꯁꯥꯏ ꯐꯖꯅ ꯋꯥꯔꯛ ꯑꯥꯎꯠ ꯇꯧꯔꯦ
ꯎꯝ
ꯍꯥꯟꯅ ꯑꯩꯅ ꯅꯪꯅ ꯈꯔ ꯈꯔ ꯁꯥꯟꯅꯍꯜꯂꯦ ꯍꯥꯏꯗ꯭ꯔꯥ
ꯎꯝ
ꯈꯪꯉꯦ ꯏꯁꯀ꯭ꯋꯥꯗ ꯈꯔ ꯈꯔ ꯇꯧꯋꯦ ꯍꯥꯏ ꯍꯥꯟꯅ ꯑꯗꯨꯝ ꯍꯧꯔꯛꯄꯒꯤꯗꯤ ꯋꯦꯠꯇꯣ ꯀꯥ ꯍꯦꯟꯅ ꯂꯨꯝꯃꯟꯗ꯭ꯔꯦ ꯃꯁꯥꯁꯨ ꯃꯁꯜꯗꯣ ꯌꯥꯝ ꯌꯥꯎꯗꯦꯕꯀꯣ
ꯍꯣꯏ ꯃꯁꯜ ꯃꯁꯜꯗꯤ ꯌꯥꯎꯗꯕꯅꯤ ꯑꯁ ꯃꯤꯗꯤ ꯁꯥꯡꯕꯅꯦꯍ
ꯃꯈꯨꯠꯇꯤ ꯁꯥꯈꯤꯅꯦ ꯑꯁ ꯃꯈꯨꯠ ꯈꯨꯠꯁꯥ ꯉꯝꯅꯦꯕ ꯈꯪꯕ꯭ꯔꯥ
ꯀꯩꯅꯣ ꯌꯥꯡꯉꯦꯟꯗꯒꯤ ꯀꯂꯥ ꯈꯔ ꯁꯥꯡꯅ ꯍꯦꯟꯕ ꯀꯥꯡꯕꯨꯅꯤ
ꯍꯣꯏꯨ ꯈꯨꯗꯀꯁꯤ ꯈꯨꯨꯁꯁ ꯇꯤ ꯁꯥꯡꯉꯤ ꯈꯪꯕ꯭ꯔꯥ ꯍꯥꯏꯗꯤ ꯃꯁꯜꯁꯨ ꯌꯥꯎꯗ꯭ꯔꯕꯅꯤꯅ ꯄꯣꯠꯇꯣ ꯀꯩꯅꯣ ꯉꯥꯛꯇ ꯁꯤ ꯁꯥꯡꯇꯛꯅ ꯆꯠ ꯑꯗꯨꯕ ꯃꯁꯧ ꯌꯥꯎꯔꯗꯤ ꯈꯔ ꯇꯦꯟꯖꯟꯅꯁꯨ ꯎꯗꯦ
ꯍꯣꯏꯅꯦ ꯃꯁꯥ ꯌꯥꯎꯗꯕꯤ ꯑꯩꯈꯣꯏ ꯁꯪꯗꯧ ꯁꯥꯡꯉꯨꯕꯗꯣ
ꯍꯣꯏ ꯑꯗꯨꯒ ꯌꯥꯝꯅ ꯇꯥꯛꯄ ꯋꯥꯕꯁꯨ ꯑꯣꯏꯗꯦꯕ ꯍꯥꯏꯗꯤ ꯑꯩꯅ ꯀꯩꯅꯣꯝ ꯇꯥꯔꯛꯄꯁꯦ ꯈꯤꯇꯪꯕꯨꯗꯤ ꯐꯖꯅ ꯃꯃꯨꯠ ꯇꯥꯅꯕꯕꯨꯗꯤ ꯇꯥꯛꯄ ꯃꯊꯧ ꯇꯥꯏꯀꯣ ꯑꯗꯨꯃꯥꯏꯅ ꯍꯦꯟꯅ ꯃꯃꯨꯠ ꯇꯥꯅꯕ ꯈꯤꯕꯗ ꯑꯗꯨꯝ ꯐꯣꯝꯗꯣ ꯐꯖꯅ ꯑꯗꯨꯝ ꯇꯧꯔꯛꯑꯦꯕ ꯑꯗꯨꯝ ꯇꯥꯛꯄ ꯅꯨꯡꯉꯥꯏ ꯍꯥꯏꯇꯥꯔꯦ
ꯑꯗꯨ ꯃꯁꯥꯗꯤ ꯁꯣꯂꯝꯒꯤꯅꯤ
ꯃꯁꯥꯗꯤ ꯈꯤꯇꯪ ꯁꯣꯜꯂꯦ ꯑꯗꯣ ꯃꯥꯏ ꯃꯥꯏ ꯕꯣꯗꯤꯗꯣ ꯑꯩꯅ ꯈꯪꯕ ꯃꯊꯧ ꯇꯥꯏꯌꯦꯕ ꯍꯥꯏꯗꯤ ꯀꯌꯥꯝ ꯀꯜꯂꯦ ꯀꯌꯥꯝ ꯁꯣꯜꯂꯦꯗꯣ ꯑꯗꯣ ꯉꯁꯤ ꯁꯤꯗꯤ ꯑꯗꯨꯝ ꯐꯨꯜ ꯕꯣꯗꯤ ꯁꯥꯟꯅꯍꯟꯈꯤꯕꯅꯦ ꯑꯩꯅ ꯍꯥꯏꯔꯤꯁꯦ ꯋꯦꯠ ꯄ꯭ꯔꯣꯇꯤꯟꯒꯨꯝꯕꯗꯤ ꯆꯥꯔ ꯇꯥꯡꯁꯨ ꯇꯥꯡꯉꯤꯗꯅ ꯑꯗꯨꯅ ꯃꯥꯗꯤ ꯋꯦꯠ ꯌꯥꯡꯕꯅꯤꯅ ꯅꯣꯡꯃꯗ ꯌꯦꯟꯗꯣ ꯂꯨꯄꯥ ꯄꯋꯥꯗ ꯆꯥꯎꯔꯥꯛꯄ ꯂꯨꯄꯥ ꯁꯤꯛꯁꯇꯤꯃꯨꯛ ꯍꯥꯏꯔꯣꯅꯦ ꯀ ꯁꯤꯁ ꯍꯥꯏꯗꯤ ꯀꯥ ꯍꯦꯟꯅ ꯆꯥꯁꯟꯕꯁꯨ ꯀꯥꯟꯅꯗ ꯑꯗꯨ ꯋꯦꯁ ꯇꯥꯗꯣꯏꯅꯦꯕ ꯄ꯭ꯔꯣꯇꯤꯟꯗꯣ ꯄꯋꯥ ꯑꯃꯒꯤ ꯂꯨꯄꯥ ꯁꯤꯛꯁꯇꯤ ꯃꯨꯛꯀꯤꯗ ꯅꯣꯡꯃꯗ ꯑꯅꯤꯔꯛ ꯊꯣꯛꯑꯒ ꯍꯥꯏꯇꯥꯔꯦ
ꯎꯝ
ꯐꯤꯐꯇꯤ ꯭ꯔꯥꯝꯗ ꯑ ꯊꯣꯛ ꯇꯥꯔꯗꯤ ꯋꯥꯟ ꯇ꯭ꯋꯇꯤꯥꯏꯚ ꯒ꯭ꯔꯥꯝꯅꯦꯕ ꯔꯣꯗ ꯑꯗꯨ ꯀꯨꯛ ꯇꯧꯒꯦ ꯇꯥꯔꯗꯤ ꯇꯨ ꯇꯨ ꯐꯤꯐꯇꯤꯗꯣ ꯆꯥꯎꯔꯥꯛꯄ ꯋꯥꯟ ꯐꯤꯐꯇꯤꯃꯨꯛ ꯐꯪꯅꯤꯕꯀꯣ ꯀꯨꯛ ꯇꯧꯈꯤ ꯇꯥꯔꯒꯗꯤ ꯑꯗꯣ ꯆꯥꯄ ꯔꯣ ꯑꯣꯏꯒꯔꯥ ꯑꯐꯇ ꯀ ꯑꯣꯏ ꯇꯤꯔꯥ ꯇꯪꯉꯥꯏ ꯇꯪꯉꯥꯏ ꯆꯥꯔꯛꯄ ꯃꯇꯝꯗ ꯆꯥꯎꯔꯥꯛꯄ ꯄ꯭ꯔꯣꯇꯤꯟꯁꯦ ꯑꯔꯥꯎꯟ ꯊꯥꯔꯇꯤꯟ ꯊꯥꯔꯇꯤꯒꯤ ꯃꯌꯥ ꯐꯪꯉꯦꯕ ꯃꯤꯜꯂꯝꯗ ꯑꯅꯤꯃꯛꯇꯗꯤ ꯁꯤꯛꯁꯇꯤ ꯒ꯭ꯔꯥꯝ ꯄ꯭ꯔꯣꯇꯤꯟ ꯐꯪꯗꯣꯏꯅꯦꯕ ꯑꯗꯣ ꯃꯥꯏ ꯋꯦꯠꯁꯨ ꯍꯧꯖꯤꯛ ꯐꯤꯞꯇꯤ ꯐꯥꯏꯚꯨꯛ ꯐꯤꯞꯇꯤ ꯇꯨ ꯂꯩꯌꯦ ꯉꯁꯤ ꯐꯤꯐꯇꯤ ꯇꯨꯁꯤ ꯂꯩꯕꯅꯤꯅ ꯋꯥꯟ ꯄꯣꯏꯟ ꯐꯥꯏꯚ ꯆꯥꯔꯛꯑꯦ ꯈꯜꯂꯣꯅꯦ ꯑꯔꯥꯎꯟ ꯁꯕꯦꯟꯇꯤ ꯁꯤꯛꯁ ꯁꯕꯦꯟꯇꯤ ꯁꯕꯦꯟꯃꯨꯛ ꯄ꯭ꯔꯣꯇꯤꯟꯁꯦ ꯑꯗꯨ ꯉꯁꯥꯏꯒꯤ ꯄꯋꯥ ꯑꯃꯗꯨꯗ ꯆꯥꯎꯔ ꯁꯤꯛꯁꯇꯤ ꯒ꯭ꯔꯥꯝ ꯄ꯭ꯔꯣꯇꯤꯟ ꯂꯩꯈ꯭ꯔꯦ ꯃꯥ ꯌꯦꯔꯨꯝ ꯃꯔꯤ ꯑꯃ ꯆꯥꯏ ꯍꯥꯏ ꯌꯦꯔꯨꯝ ꯃꯔꯤꯗꯨꯗ ꯆꯥꯎꯔꯥꯛꯄ ꯃꯃꯨꯠ ꯑꯅꯤ ꯃꯃꯨꯠ ꯑꯅꯤ ꯌꯥꯎꯔꯒ ꯑꯣꯏꯇꯥꯔꯗꯤ ꯁꯤꯛꯁ ꯁꯤꯛꯁ ꯇꯨꯌꯦꯦꯜꯞ ꯂꯩꯔꯦ ꯑꯗꯨ ꯃꯃꯨꯠ ꯑꯅꯤ ꯌꯥꯎꯗꯕꯤ ꯑꯃ ꯑꯣꯏꯇꯥꯔꯒꯗꯤ ꯐꯣꯔ ꯐꯣꯔ ꯇ꯭ꯋꯦꯟꯇꯤ ꯒ꯭ꯔꯥꯝꯔ ꯉꯁꯥꯏꯒꯤ ꯁꯤꯛꯁꯇꯤꯗꯨꯗ ꯇ꯭ꯋꯦꯟꯇꯤ ꯄ꯭ꯂꯁ ꯇꯧꯁꯤꯜꯂꯒꯗꯤ ꯑꯗꯨꯝ ꯃꯥ ꯑꯩꯠꯇꯤ ꯒ꯭ꯔꯥꯝ ꯇꯥꯗ꯭ꯔꯥ
ꯎꯝ ꯑꯁꯤꯒ ꯇꯥꯔꯦ ꯑꯥ
ꯗꯦꯂꯤ ꯄ꯭ꯔꯣꯇꯤꯟ ꯗꯤꯛꯇꯤ ꯑꯗꯨꯗ ꯑꯗꯨꯝ ꯁꯨꯔꯦꯕ
ꯑꯣ ꯑꯗꯨꯕꯨꯗꯤ ꯃꯥ ꯍꯥꯏꯗꯤ ꯃꯁꯥꯗ ꯑꯣꯏꯁꯦ ꯃꯣꯏ ꯋꯦꯠꯀꯨ ꯀꯌꯥ ꯂꯩꯔꯝꯒꯦ
ꯐꯤꯞꯇꯤ ꯇꯨ
ꯐꯤꯐꯇꯤ ꯇꯨ ꯑꯩꯁ ꯑꯗꯨꯗꯤ ꯌꯥꯝ ꯌꯥꯡꯅꯤꯤꯅꯦ ꯑꯗꯨꯝ ꯁꯤꯛꯁꯇꯤꯃꯨꯛ ꯌꯧꯗ ꯁꯨ ꯀꯥꯏꯔꯣꯏꯗ꯭ꯔ ꯃꯥꯏ ꯍꯥꯏꯗꯨꯨꯗ
ꯌꯥꯏ ꯀꯩꯅꯣ ꯁꯤꯛꯁꯇꯤꯃꯨꯛ ꯑꯗꯨꯝ ꯍꯦꯜꯗꯤꯅꯤ ꯀꯩꯅꯣ
ꯃꯥꯁꯦ ꯑꯩꯩꯅ ꯈꯟꯗꯕ ꯃꯥꯁꯦ ꯐꯥꯏꯚ ꯊ꯭ꯔꯤꯔ ꯐꯣꯔꯒ ꯀꯥꯎꯦꯕ ꯊ꯭ꯔꯤ ꯊ꯭ꯔꯤ ꯈꯤꯇꯪ ꯈꯔꯝꯗꯧ ꯃꯥꯜꯂꯦ
ꯑꯗꯧ ꯃꯥꯂ ꯃꯥꯅ ꯉꯔꯥꯡ ꯍꯥꯏꯔꯛꯄꯗꯣ ꯋꯥꯟ ꯁꯤꯛꯁꯇꯤ ꯊ꯭ꯔꯤ ꯍꯥꯏꯕ꯭ꯔꯥ ꯁꯦꯟꯇꯤꯃꯤꯇꯔꯗ ꯋꯥꯟ ꯁꯤꯛꯁꯇꯤ ꯊ꯭ꯔꯤꯁꯦ ꯀꯩꯅꯣꯝ ꯑꯣꯏꯔꯝꯅꯤꯅ ꯑꯩꯅ ꯐꯥꯏꯚ ꯊ꯭ꯔꯤ ꯐꯥꯏꯚ ꯊ꯭ꯔꯤ ꯍꯥꯐ ꯑꯗꯨꯃꯥꯏꯅ ꯑꯣꯏꯔꯝꯗꯧ ꯃꯥꯂꯦ ꯍꯣꯏ ꯑꯗꯨꯃꯥꯏꯅꯗꯤ ꯌꯥꯝ ꯅꯦꯝꯕꯗꯤ ꯑꯣꯏꯗꯣꯏꯅꯤ ꯅꯨꯄꯤꯒꯦ ꯍꯥꯏꯗꯗꯤ ꯋꯥꯡꯉꯤꯅꯦꯕ
ꯃꯥꯥꯟ ꯃꯥ ꯅꯨꯄꯤ ꯅꯨꯐꯏꯗꯕꯗꯤ ꯋꯥꯡꯕꯁꯤꯡꯅꯦ
ꯍꯣꯏ ꯑꯗꯨꯃꯥꯏꯅ ꯇꯧꯋꯦ ꯇꯥꯛꯄ ꯋꯥꯗꯦ ꯑꯗꯨꯝ ꯅꯪ ꯋꯥꯔꯤ ꯁꯥꯟꯅꯗ꯭ꯔꯣ ꯉꯒꯤ
ꯉ ꯑꯩ ꯉꯁꯤ ꯐꯖꯅ ꯋꯥꯔꯤ ꯁꯥꯟꯅꯗꯣꯏꯗ ꯃꯥꯏꯗꯨ ꯃꯥꯥꯏꯒꯤ ꯉꯁꯥꯏ ꯃꯥꯏꯗꯣ ꯀꯩꯅꯣ ꯃꯣꯏ ꯇ꯭ꯔꯦꯅꯤꯡ ꯆꯠꯂꯦ ꯍꯥꯏꯔꯒꯅꯣ ꯍꯥꯏꯔꯛꯈꯤꯕꯅꯦ
ꯍꯣꯏ ꯍꯜꯂꯛꯑꯒ ꯄꯥꯎ ꯋꯥꯔꯤ ꯀꯌꯥꯝ ꯁꯥꯟꯅꯗ꯭ꯔꯤ
ꯈꯜꯂꯒ ꯋꯥꯔꯤ ꯐꯖꯅ ꯁꯥꯟꯅꯗꯦ ꯃꯤꯁꯔ ꯁꯥꯐꯦꯠ ꯊꯥꯅꯔꯝꯃꯦ
ꯎꯝ
ꯑꯗꯨꯒ ꯅꯨꯡꯉꯥꯏ ꯈꯣꯠꯄ ꯅꯨꯡꯉꯥꯏ ꯈꯣꯠꯂꯦ ꯃꯁꯥ ꯂꯣꯏ ꯊꯤꯟꯗꯣꯏꯅ ꯇꯧꯔꯝꯕꯅꯦ
ꯑꯗꯨꯅ ꯑꯩꯅ ꯍꯥꯏꯒꯦ ꯇꯧꯔꯤꯁꯦ ꯃꯁꯥ ꯊꯤꯟꯗꯣꯛꯀꯅꯤ ꯍꯧꯔꯛꯄꯒꯤ ꯉꯁꯥꯏ ꯑꯩꯅ ꯋꯦꯠꯇꯨ ꯌꯥꯡꯅ ꯁꯥꯟꯅꯍꯟ ꯇꯥꯔꯒꯁꯨ ꯃꯁꯜꯗꯨ ꯐꯖꯅ ꯄꯥꯅ ꯁꯥꯟꯅꯍꯟꯈꯤꯕꯅꯤ ꯃꯁꯜꯗꯣ ꯄꯥꯜꯂꯛꯄꯅꯤꯅ ꯃꯥ ꯃꯁꯜ ꯐꯦꯟ ꯇꯧꯔꯅꯤ ꯆꯥꯕꯗꯣ ꯈꯤꯇꯪ ꯈꯔ ꯌꯥꯝꯅ ꯀꯥ ꯍꯦꯟꯅ ꯆꯥꯁꯤꯟꯅꯕ
ꯑꯗꯨꯅꯦ ꯑꯩꯅ ꯀꯩꯅꯣꯁ ꯍꯥꯏꯕꯅꯦ ꯁꯅꯕꯅꯕꯅꯦ ꯔꯦꯁꯇ ꯐꯖꯅ ꯇꯧꯔꯣ ꯑꯍꯤꯡ ꯇꯨꯝꯅꯕꯤ ꯇꯧꯔꯛꯅꯨ
ꯃꯥ ꯃꯊꯥ ꯇꯁꯦꯡꯅ ꯍꯥꯏꯗꯤ ꯑꯩꯈꯣꯏꯁꯨ ꯃꯊꯥ ꯁꯥꯔꯛꯑꯦ ꯁꯥꯟꯅꯕ ꯍꯧꯔꯛꯄꯗꯗꯤ ꯑꯦꯅꯤ ꯏꯁꯄꯣꯔꯠꯁ ꯕꯣꯗꯤ ꯕꯤꯜꯗꯤꯡ ꯑꯣꯏꯒꯦꯔꯥ ꯑꯦꯅꯤ ꯏꯁꯄꯣꯔꯠꯁꯦ ꯍꯧꯔꯛꯄꯗꯗꯤ ꯃꯊꯥ ꯂꯣꯏ ꯁꯥꯕꯅꯦ ꯃꯁꯛ ꯄꯦꯟꯗꯣ ꯍꯥꯟꯅ ꯁꯤꯖꯤꯟꯅꯔꯝꯗꯕ ꯃꯁꯜꯗꯣ ꯁꯤꯖꯤꯟꯅꯔꯛꯇꯣꯏꯅꯤꯅꯀꯣ
ꯃꯥꯅ
ꯃꯁꯜꯗꯣ ꯁꯣꯛ ꯆꯠꯂꯒ ꯑꯔꯣꯏꯕꯤ ꯃꯁꯜ ꯄꯦꯟ ꯇꯧꯕꯗꯣ ꯈꯨꯠꯀ ꯇꯤꯡꯊꯣꯛ ꯌꯥꯗꯕꯤ ꯈꯣꯡ ꯑꯁꯦ ꯆꯠꯄꯗ ꯌꯥꯝ ꯋꯥꯅꯒ ꯆ ꯑꯗꯨꯗꯣ ꯇꯧꯅꯦꯕ ꯑꯗꯨ ꯍꯥꯟꯅ ꯍꯥꯟꯅ ꯐꯖꯅ ꯍꯥꯏꯕꯤꯍꯧꯕ ꯅꯪꯅ
ꯑꯩ ꯑꯩꯦ ꯃꯥ ꯉꯁꯥꯏ
ꯂꯦꯞꯁꯟꯕꯁꯨ ꯌꯥꯔꯣꯏꯕ ꯂꯦꯞꯁꯤꯜꯂꯒꯗꯤ ꯑꯃꯨꯛ ꯃꯀꯧ ꯇ ꯍꯧꯕꯒ ꯆꯞ ꯃꯥꯟꯅꯁꯦ
ꯍꯣꯏ ꯊꯥ ꯑꯍꯨꯝꯒꯤꯃꯥꯏꯅ ꯊꯤꯔꯝꯃꯦ ꯍꯥꯏꯕꯒ ꯑꯗꯨꯝ ꯍꯥꯏꯔꯛꯏ ꯃꯥꯟꯁꯦ
ꯁꯨꯃꯥꯏꯅ ꯇꯧꯋꯦ ꯍꯥꯏꯌꯦꯦ
ꯎꯝ
ꯑꯩꯅ ꯉꯁꯥꯏ ꯃꯣꯏꯒꯤ ꯀꯩꯅꯣꯗꯣ ꯑꯩꯈꯣꯏꯒꯤ ꯃꯦꯅꯦꯖꯔ ꯍꯥꯏꯇꯥꯔꯦ ꯖꯤꯝ ꯎꯄꯨꯗꯨꯗ ꯍꯥꯏꯐꯦꯠꯇꯪ ꯍꯪꯕꯅꯦ ꯑꯩ ꯀ꯭ꯂꯥꯏꯟ ꯑꯃ ꯂꯥꯛꯀꯅꯤ ꯀꯃꯥꯏꯅ ꯇꯧꯕꯅꯣ ꯈꯣꯠꯄꯅꯣ ꯍꯥꯏꯕꯁꯤꯗ ꯃꯥꯒꯤ ꯀꯩꯅꯣ ꯆꯥꯔꯠ ꯑꯃ ꯄꯨꯊꯣꯔꯛꯑꯦ ꯑꯦꯠꯃꯤꯁꯟꯒꯤ ꯂꯤꯁꯤꯡ ꯑꯃ ꯊꯥ ꯑꯃꯒꯤ ꯂꯤꯁꯤꯡ ꯑꯃ ꯑꯗꯨꯏ ꯊꯥ ꯑꯃꯒꯤ ꯑꯦꯗꯃꯤꯁꯟ ꯌꯥꯎꯔꯒ ꯂꯨꯄꯥ ꯂꯤꯁꯤꯡ ꯑꯅꯤꯅꯤꯗꯅ ꯑ ꯃꯥꯅ ꯍꯥꯏꯔꯤꯁꯤ ꯑꯁꯤꯅ ꯊꯥ ꯑꯍꯨꯝꯒꯤ ꯊꯤ ꯇꯥꯔꯒꯗꯤ ꯑꯦꯠꯃꯤꯁꯟꯒꯤ ꯂꯤꯁꯤꯡ ꯑꯃꯗꯣ
ꯎꯝ
ꯂꯨꯄꯥ ꯑꯦꯠꯃꯤꯁꯟꯗꯒꯤ ꯆꯥꯝꯃꯉꯥ ꯑꯃ ꯊꯥ ꯑꯍꯨꯝꯒꯤꯗꯤ ꯂꯨꯄꯥ ꯂꯤꯁꯤꯡ ꯑꯍꯨꯝ ꯅꯠꯇ꯭ꯔꯥ ꯑꯗꯨ ꯆꯥꯝꯃꯉꯥ ꯑꯃ ꯇꯧꯔ ꯂꯤꯁꯤꯡ ꯑꯃ ꯁꯦꯞ ꯇꯧꯋꯤ ꯑꯗꯨꯃꯥꯏꯅ ꯍꯥꯏꯕ ꯑꯗꯨꯗ ꯑꯩꯅ ꯉꯁꯥꯏ ꯍꯥꯏꯔꯦ ꯑꯉꯥꯡꯗꯨꯗ ꯊꯥ ꯑꯍꯨꯝꯒꯤꯗ ꯑꯣꯏꯅ ꯇꯧꯒꯦꯅ ꯍꯥꯏꯗꯤ ꯁꯥꯟꯅꯗꯣꯏ ꯂꯩꯔꯕ ꯄꯣꯠꯅꯤꯅ ꯑꯗꯨꯝ ꯄꯩꯁꯥꯗꯣ ꯂꯨꯄꯥ ꯂꯤꯁꯤꯡ ꯑꯃ ꯁꯦꯞ ꯇꯧꯕ ꯍꯥꯏꯁꯦ
ꯃꯥꯅꯦ ꯃꯥꯅꯦ ꯇꯥꯏ ꯇꯧꯁꯤ ꯆꯖ ꯀꯥꯟ
ꯍꯣꯏ ꯑꯗꯣ ꯍꯥꯏꯗꯤ ꯃꯥꯗꯤ ꯃꯄꯥꯟꯗ ꯆꯠꯀꯗꯕꯒꯤ ꯄ꯭ꯂꯥꯟꯁꯦ ꯍꯧꯖꯤꯛ ꯂꯩꯇꯕꯅꯤ ꯑꯗꯨꯝ ꯊꯥ ꯑꯍꯨꯝꯒꯤ ꯑꯗꯨꯅꯗꯤ ꯐꯗꯣꯏꯅꯦꯕ ꯑꯗꯨꯅꯅ ꯈꯟꯖꯔꯑꯦ ꯑꯗꯨ ꯇꯧꯈꯔꯦ
ꯃꯥꯗꯤ ꯃꯁꯥꯗ ꯑꯃ ꯁꯤꯟꯅꯤꯡꯉ ꯃꯥꯗꯤ ꯃꯥꯟꯅꯕꯤ ꯁꯥꯟꯅꯈꯠꯂꯛꯄꯗꯨꯗ ꯃꯤꯅ ꯐꯤꯒꯔ ꯇꯥꯅꯈ꯭ꯔꯦ ꯑꯗꯨꯅꯦ ꯑꯗꯨ ꯈꯔ ꯅꯈꯥꯏꯔꯛꯎꯁꯤ
ꯑꯦꯛꯖꯥꯝꯄꯜ ꯀꯣ ꯃꯤ ꯑꯃꯗ ꯇꯧꯕꯗꯣ ꯃꯤ ꯑꯃꯗ ꯇꯧꯕ ꯌꯥꯔꯣꯏꯕ ꯑꯩꯅ ꯇꯥꯛꯏ ꯃꯤꯁꯦ ꯃꯥꯒꯤ ꯄꯣꯇꯦꯟꯁꯤꯌꯦꯜꯁꯦ ꯑꯩꯅ ꯈꯪꯕ ꯃꯇꯝ ꯃꯊꯧ ꯇꯥꯏꯌꯦꯕ ꯍꯥꯏꯗꯤ ꯃꯥꯁꯦ ꯀꯌꯥꯝ ꯀꯟꯕ ꯃꯤꯅꯣ ꯑꯣꯔ ꯀꯌꯥꯝ ꯁꯣꯟꯕ ꯃꯤꯅꯣ ꯃꯥꯁꯦ ꯇꯥꯛꯄ ꯗ ꯌꯥꯝ ꯊꯨꯅ ꯈꯪꯍꯟꯕ ꯃꯤꯔꯥ ꯅꯠꯇꯕ꯭ꯔꯥ ꯀꯥꯏꯅ ꯃꯥꯏ ꯕꯣꯗꯤ ꯇꯥꯏꯞꯁꯦ
ꯎꯝ
ꯈꯪꯕ ꯃꯊꯧ ꯇꯥꯏꯌꯦꯕ ꯑꯗꯨ ꯅꯣꯏ ꯑꯉꯥꯡꯒꯤꯗꯤ ꯆꯥꯕꯗ ꯐꯖꯅ ꯐꯣꯀꯁ ꯑꯃ ꯄꯤꯕ ꯃꯊꯧ ꯇꯥꯏ ꯆꯥꯕꯗ ꯐꯖꯅ ꯆꯥꯍꯟꯕ ꯁꯥꯟꯅꯕ ꯐꯖꯅ ꯁꯥꯕ ꯌꯥꯝ ꯐꯦꯠꯇꯤ ꯑꯣꯏꯔꯣꯏꯕ ꯋꯦꯠ ꯍꯦꯟꯒꯠꯂꯛꯄ ꯍꯥꯏꯔꯒ ꯐꯦꯠꯇꯤ ꯑꯣꯏꯅ ꯍꯦꯟꯒꯠꯂꯛꯄꯗꯨꯣ ꯑꯣꯏꯔꯣꯏ ꯃꯁꯜꯒ ꯐꯦꯠ ꯈꯤꯇꯪ ꯑꯗꯨꯃꯥꯏꯅ ꯆꯥꯡ ꯑꯃꯝꯗ ꯍꯦꯟꯒꯠꯂꯛꯀꯅꯤꯕ
ꯎꯝ
ꯑꯗꯨꯅ ꯆꯥꯕꯗ ꯐꯣꯀꯁ ꯈꯤꯇꯪ ꯄꯤꯕ ꯍꯥꯏꯗꯤ ꯔꯤꯀꯣꯕꯔꯤꯗꯣ ꯃꯁꯜ ꯄꯦꯟ ꯀꯥ ꯍꯦꯟꯅ ꯇꯧꯔꯛꯇꯣꯏꯁꯤ ꯀꯣꯕ꯭ꯔꯤ ꯋꯥꯠꯄꯩꯅꯦꯕ ꯑꯗꯨꯅ ꯃꯁꯜꯒꯤ ꯃꯥꯒꯤ ꯆꯤꯟꯖꯥꯛꯇꯣ ꯐꯖꯅ ꯄꯤ ꯇꯥꯔꯒꯗꯤ ꯃꯁꯜ ꯄꯦꯟ ꯀꯩꯀꯥꯁꯦ ꯍꯟꯊꯗꯣꯏꯅꯦꯕ
ꯑꯣ ꯐꯔꯦ ꯐꯔꯦ ꯐꯔꯦ ꯑꯗꯨꯗꯤ ꯑꯩꯕꯥ ꯑꯝꯇ ꯑꯩ ꯀꯩꯅꯣ ꯏꯔꯨꯖꯔꯨꯒꯦ ꯈꯟꯅꯔꯛꯄꯒꯤ
ꯀꯩꯅꯣ ꯇꯧꯔꯕꯣ ꯃꯤꯅꯤꯠꯥ ꯑꯣ
ꯑꯣ ꯍꯣ ꯍꯣ ꯎꯝ ꯊꯝꯃꯣ ꯊꯝꯃꯣ ꯎꯝ ꯎꯝ